ꯑꯣ
ꯑꯧ ꯇꯥꯔꯦ ꯇꯥꯔꯦ ꯍꯜꯂꯣ
ꯎꯝ ꯑꯃꯁꯤ ꯇꯥꯔꯕ
ꯍꯣꯏ ꯇꯥꯔꯦ ꯇꯥꯔꯦ
ꯏꯆꯟꯗꯣ ꯂꯥꯛ ꯑꯝꯃꯦ ꯑꯥ ꯀꯩꯅꯣꯇꯧꯑꯣ ꯎꯝ ꯅꯦꯅꯦꯗꯨꯅ ꯅꯦꯅꯦꯅ ꯏꯕꯅꯤꯗꯣ
ꯍꯧꯖꯤꯛꯀꯥꯟꯗꯤ ꯚꯤ ꯋꯥꯏ ꯆꯠꯅꯗ꯭ꯔꯕꯅꯤꯅ ꯚꯤ ꯍꯩꯁ ꯋꯥꯏ ꯑꯣꯏꯅ ꯆꯠꯅꯔꯕꯅꯤ ꯑꯣ ꯑꯗꯨ ꯃꯥꯥꯏ ꯄꯨꯂꯞ ꯆꯥꯃꯤꯟꯅꯔꯣ ꯗꯥ ꯂꯝꯉꯥꯟꯕꯁꯨ ꯅꯨꯡꯉꯥꯏꯖꯅꯕ ꯀꯩꯅꯣ ꯚꯤ ꯚꯤ ꯋꯥꯏ ꯆꯠꯅꯒ꯭ꯔꯝꯅꯤ ꯃꯥꯏ ꯎꯝ ꯕꯤ ꯑꯩꯁ ꯋꯏ ꯚꯥꯏ ꯅꯦ ꯀꯩꯅꯣ ꯏꯇꯩꯃꯣꯏ ꯃꯥꯕꯣꯛꯆꯧꯕꯤ ꯍꯣꯏ ꯏꯟꯁꯥꯡ ꯈꯥꯔ ꯄꯤꯕꯤꯔꯝꯃꯒ ꯄꯨꯟꯅ ꯆꯠꯂ ꯆꯥꯔꯨꯆꯣ ꯑꯗꯨꯅꯕꯨ ꯍꯦꯟ ꯑꯥ
ꯀꯩꯅꯣ ꯇꯣꯀ ꯇꯣꯀ ꯇꯧꯏꯗꯣꯕꯣ
ꯑꯁ ꯃꯥꯗꯤ ꯄꯨꯡ ꯅꯤꯄꯥꯟ ꯁꯤꯁꯨ ꯌꯥꯝ ꯉꯟꯂꯤꯕꯣꯏꯔꯦ
ꯃꯣꯏ ꯄꯤꯛꯅꯤꯛ ꯆꯠꯈꯤꯌꯦ ꯉꯥꯁꯤꯗꯤ ꯁꯀꯨꯜ ꯒꯤ ꯑꯉꯥꯡ ꯒꯩ ꯄꯨꯔꯒ
ꯑꯣ ꯑꯣ ꯑꯩ ꯄꯥꯋ꯭ꯔ ꯕꯦꯡ ꯇꯣ ꯄꯥꯝ ꯃꯥꯝꯇꯣꯟ ꯑꯣ ꯑꯩ ꯄꯋꯔ ꯕꯦꯡꯀ ꯇꯣ ꯑꯃꯇ ꯄꯨꯕꯤꯔꯛ ꯎꯕꯥ
ꯅꯪꯒꯤꯔꯣ ꯐꯣꯟ ꯑꯃꯥ ꯏꯁꯩ ꯌꯥꯝ ꯁꯛꯏꯗꯣ
ꯑꯣ ꯑꯣ ꯑꯩꯅ ꯀꯩꯅꯣ ꯇꯧꯕ
ꯄꯦꯔꯦꯔꯦꯜ ꯖꯤꯟꯁꯇ ꯂꯨꯄꯥ ꯆꯅꯤꯄꯥꯥꯟꯗ ꯊꯥꯗꯣꯛꯑꯦ ꯍꯥꯏꯅꯦ ꯑꯝꯇꯕꯨ ꯂꯩꯅꯤꯡꯉꯤꯅꯤ ꯁꯤ ꯃꯆꯨꯁꯦ ꯐꯖꯩ
ꯏꯃꯥꯟꯅꯕꯩ ꯗꯨꯀꯟꯗꯅꯤꯅꯦ
ꯀꯩ ꯂꯝꯗ ꯅꯨꯄꯥꯒꯤ ꯌꯣꯟꯐꯝꯂꯣ
ꯍꯣꯏ ꯍꯣꯏ
ꯑꯣ ꯑꯗꯨ ꯅꯨꯄꯥꯒꯤ ꯆꯥꯎ ꯆꯥꯎ ꯑꯗꯨꯝꯕ ꯑꯃ ꯂꯩꯔꯒ ꯗꯤ ꯌꯥꯔꯣꯏ ꯑꯩꯒꯤ ꯅꯨꯄꯥꯒꯤ ꯌꯣꯟꯐꯝ ꯅꯦꯕ ꯑꯗꯨꯗꯤ
ꯑꯦ ꯅꯠꯇꯦ ꯅꯠꯇꯦ ꯅꯨꯄꯥꯒꯤꯅꯤ ꯅꯨꯄꯤꯒꯤ ꯅꯠꯇꯦ
ꯑꯣ ꯑꯗꯨ ꯆꯥꯔꯖꯔ ꯃꯔꯤꯗꯨꯒ ꯄꯤꯔꯛꯑꯣ ꯑꯝꯇ ꯇꯨꯝ ꯍꯥꯥ ꯑꯩꯁ ꯑꯩꯁ ꯑꯃꯥ ꯏꯁꯩ ꯁꯛꯆꯟꯂꯛ ꯑꯦ ꯑꯗꯥꯏꯗ ꯍꯥꯥ
ꯇꯥꯗꯤ ꯇꯥꯏꯌꯦ ꯑꯉꯥꯡ ꯃꯆꯥꯒꯤꯔ ꯀꯩꯅꯣ ꯌꯥꯝ ꯍꯧꯅ ꯏꯁꯩ ꯁꯛꯄ ꯑꯃ ꯇꯥꯕ ꯌꯥꯝ ꯍꯧꯋꯦ ꯑꯣꯈꯦ ꯕꯔꯨ ꯃꯩ ꯂꯥꯛꯇꯕꯗꯩ ꯎꯄꯥꯏ ꯂꯩꯇꯗꯅ ꯄꯥꯋꯥꯔ ꯕꯦꯡꯇ ꯑꯣꯏꯅ ꯆꯥꯔꯖ ꯇꯧꯔꯦ ꯑꯩꯗꯤ ꯐꯣꯟ
ꯍꯜꯂꯣ ꯑꯉꯥꯡ ꯏꯁꯩ ꯃꯈꯣꯟ ꯑꯃꯨꯛ ꯇꯥꯈꯤꯗ꯭ꯔꯦ ꯅꯪ ꯉꯥꯡꯉꯤꯗꯣ ꯇꯥꯕꯨꯗꯤ ꯇꯥꯏꯌꯦꯗ ꯑꯗꯨꯗ ꯌꯥꯝ ꯂꯥꯡꯕꯩ ꯋꯥꯅꯤ ꯎꯝ ꯍꯧꯖꯤꯛꯄꯨꯗꯤ ꯉꯁꯥꯏ ꯒꯩꯁꯨ ꯇꯥꯕꯨꯗꯤ ꯇꯥꯏꯑꯦ ꯑꯗꯨꯗ ꯌꯥꯝ ꯂꯥꯞꯊꯣꯛꯅꯅ ꯁꯥꯟꯅꯕꯩ ꯇꯥꯏꯞꯇ ꯇꯧꯕ ꯋꯥꯔꯤꯁꯥꯟꯅꯕꯗꯨ ꯑꯗꯨꯏꯅꯤ ꯍꯥ ꯍꯥ ꯇꯧꯔꯤ ꯂꯤꯂꯥ ꯁꯦ
ꯆꯠꯂꯝ ꯃꯥꯅꯤ
ꯆꯠꯂꯦ ꯑꯩꯈꯣꯏ ꯊꯕꯛꯁꯨ ꯑꯩꯈꯣꯏ ꯊꯕꯛꯁꯦ ꯇꯣꯛꯅꯤꯡꯕ ꯑꯃ ꯌꯥꯎꯁꯜꯂꯛꯑꯦꯕ ꯁꯨꯝ ꯇꯧꯔꯤꯕ ꯍꯥꯏꯗꯨꯅꯤ ꯄꯩꯁꯥ ꯍꯥꯏꯔꯦ ꯁꯨꯛꯍꯦꯟ ꯍꯦꯟꯒꯠꯄꯤꯗꯦ
ꯇꯧꯔꯨꯔꯤ ꯊꯕꯛꯇꯨꯒ ꯃꯣꯏꯅ ꯄꯤꯔꯛꯏꯕ ꯀꯩꯅꯣꯗꯨꯒ ꯌꯥꯝ ꯂꯦꯕꯔ ꯄꯩꯁꯥꯗꯨ ꯌꯥꯝ ꯆꯥꯟꯅꯗ꯭ꯔꯦꯕ
ꯉꯁꯤꯁꯨ ꯃꯤꯇꯤꯡ ꯇꯧꯋꯦ ꯑꯗꯨꯒ ꯃꯤꯇꯤꯡꯗ ꯄꯨꯈꯠꯂ ꯍꯥꯏ ꯀꯥꯟꯗ ꯇꯨ ꯊꯥꯎꯖꯟ ꯇ꯭ꯋꯦꯟꯇꯤ ꯊ꯭ꯔꯤꯗꯒꯤ ꯏꯔꯥꯡ ꯇꯧꯑꯦ ꯑꯗꯨꯅ
ꯍꯦꯡꯒꯠ
ꯏꯔꯥꯡ ꯏꯔꯥꯡꯒꯤ ꯅꯃꯥꯗ ꯑꯗꯨꯝ ꯇꯧ ꯂꯩꯔꯕ
ꯑꯧ ꯍꯧꯖꯤꯛ ꯇꯨ ꯊꯥꯎꯖꯟ ꯇ꯭ꯋꯦꯟꯇꯤ ꯁꯤꯛꯁ ꯌꯧꯔꯦꯗꯅ ꯂꯣꯏꯗꯣꯔꯦ ꯇꯪꯈꯥꯏ ꯆꯜꯂꯛꯑꯕꯅꯦꯕ ꯇ꯭ꯋꯦꯟꯇꯤ ꯊ꯭ꯔꯤꯗꯩ ꯏꯔꯥꯡ ꯇꯧꯔꯛꯄꯁꯤꯅ ꯃꯔꯝ ꯑꯣꯏꯔꯒ ꯑꯗꯨꯗꯤ ꯃꯥꯏ ꯈꯨꯍꯥꯏꯗꯣ ꯍꯧꯖꯤꯛ ꯏꯔꯥꯡ ꯇꯧꯔꯛꯄꯁꯤꯅ ꯇ꯭ꯋꯦꯟꯇꯤ ꯊ꯭ꯔꯤꯗꯒꯤ ꯏꯔꯥꯡ ꯇꯧꯔꯛꯄꯁꯤꯅ ꯃꯔꯝ ꯑꯣꯏꯔꯒ ꯃꯥ ꯄꯩꯁꯥ ꯌꯥꯝ ꯄꯨꯊꯔꯦꯌꯦ
ꯑꯝ ꯄꯨꯊꯥꯔꯦꯗꯅ ꯃꯌꯥꯝ ꯄꯨꯟ ꯃꯌꯥꯝ ꯄꯨꯟꯅꯃꯛ ꯋꯥꯃꯤꯟꯅꯔꯁꯦ ꯍꯥꯏꯔꯕ
ꯅꯠꯇꯦ ꯋꯥꯔꯜ ꯀꯞ ꯌꯦꯡ ꯆꯠꯈꯤꯌꯦ ꯃꯥ ꯄꯩꯁꯥ ꯄꯨꯊꯩ ꯍꯥꯏꯔꯒ
ꯑꯁ ꯐꯖꯔꯤꯅꯦ
ꯊꯥ ꯑꯃꯅꯤꯒꯤ ꯃꯃꯥꯡꯗꯁꯨ ꯈꯪꯍꯧꯗꯦ ꯃꯔꯁꯤꯗꯤꯁꯇꯣ ꯑꯗꯨꯝ ꯗꯤꯂꯤꯚꯔꯒ ꯇꯧꯔꯛꯑꯦ
ꯑꯗꯨ ꯗꯤꯂꯤꯚꯔꯗꯨꯁꯨ ꯑꯃꯨꯛ ꯀꯩꯅꯣꯅꯦ ꯑ ꯁꯔꯕꯤꯁꯤꯡꯗꯪꯗ ꯂꯨꯄꯥ ꯂꯥꯛ ꯇꯔꯥꯅꯦꯌꯦ
ꯏꯃꯥꯏꯄꯦꯝꯃ
ꯑꯗꯨꯁꯨ ꯂꯣꯏ ꯇꯧꯊꯣꯛꯑꯦꯌꯦ ꯑꯗꯨꯒ ꯄꯩꯁꯥ ꯎꯝ
ꯃꯁꯛ ꯐꯖꯕꯤ ꯑꯃ ꯂꯩꯗꯅ
ꯑꯈꯣꯏ ꯏꯆꯟꯍꯣꯏꯒꯤ ꯑꯗꯨꯏ ꯍꯧꯗꯣꯡ ꯗꯣ ꯌꯥꯝ ꯐꯔꯛ ꯇꯥꯏꯌꯦꯕ ꯀꯥꯆꯤꯟ ꯆꯤꯡ ꯀꯣꯌꯥꯗꯩ ꯍꯦꯛꯇ ꯂꯩꯁꯜꯍꯧꯔꯒꯅꯦ
ꯑꯥ ꯆꯥꯛꯈꯨꯝꯗ
ꯃꯥꯗꯤ ꯊꯤ ꯊꯤꯕꯗ ꯊꯕꯛ ꯑꯃ ꯑꯣꯏꯌꯦꯕ
ꯃꯥꯝꯃꯥꯌꯥꯏ ꯊꯤꯔꯛꯀꯗꯣꯏꯅꯦ
ꯃꯥꯝꯃꯥꯌꯥꯏ ꯊꯤꯕ ꯅꯠꯇꯦꯅꯦꯍ ꯑꯩꯈꯣꯏ ꯏꯃꯨꯡꯗ ꯆꯥꯛꯈꯨꯝꯗ ꯀꯩꯗ ꯂꯩꯁꯜꯍꯧꯔꯒꯅꯦ ꯀꯔꯣꯛ ꯀꯔꯣꯛ ꯑꯣꯛꯈꯥꯏꯕ ꯑꯃ ꯂꯩꯌꯦ ꯃꯥꯒꯤ ꯑꯗꯨ ꯇꯧꯔꯛꯑꯒꯗꯤ ꯕꯦꯔꯥ ꯀꯥꯏꯌꯦꯕ ꯌꯥꯝꯅ
ꯍꯧꯗꯣꯡ ꯍꯥꯏꯁꯤꯅꯤꯅꯦ ꯑꯗꯨꯅꯕꯨ ꯃꯤꯅ ꯍꯧꯗꯣꯡ ꯑꯅ ꯁꯩꯊꯥꯅꯔꯤꯗꯨꯅꯤ
ꯃꯥꯟꯅꯦ
ꯍꯧꯗꯣꯡ ꯍꯧꯗꯣꯡ ꯍꯦꯏꯅꯩꯗꯣ ꯑꯗꯨꯗꯩ ꯉꯥꯛꯇꯅꯦ
ꯑꯇꯩ ꯍꯧꯗꯣꯡꯗꯒꯤ ꯀꯥ ꯑꯃ ꯍꯦꯜꯂꯦ ꯀꯩꯅꯣꯝ ꯇꯧꯔꯦ
ꯇꯥꯏꯕꯪ ꯈꯣꯡꯆꯠꯅꯤ ꯃꯄꯥꯟ ꯅꯥ
ꯏꯁꯩꯒꯁꯨ ꯁꯛꯂꯛꯏꯌꯦ ꯅꯪꯗꯤ
ꯑꯃꯨꯛ ꯑꯃꯨꯛ ꯐꯣꯟꯗꯒꯤ ꯁꯛꯄꯅꯦ ꯍꯥꯏꯇꯥꯔꯦ
ꯎꯝ ꯑꯩ ꯃꯥꯏꯁꯦ ꯂꯣꯏꯔꯦ ꯗ꯭ꯔꯦꯍꯦ ꯃꯥꯏꯁꯦ ꯌꯥꯝ ꯅꯥꯟꯗ꯭ꯔꯦ ꯊꯥꯏꯅ ꯅꯠꯇ꯭ꯔꯦ
ꯃꯩꯁꯨ ꯑꯣꯟꯊꯣꯛ ꯀꯨꯏꯅ ꯃꯨꯠꯂꯦꯗ ꯉꯁꯤꯗꯤ
ꯑꯗꯨꯅꯦ ꯌꯥꯝ ꯅꯨꯡꯉꯥꯏꯇꯦ ꯃꯩ
ꯀꯃꯥꯏꯅ ꯇꯧꯗꯣꯏꯅꯣ ꯈꯪꯗꯦꯕ ꯁꯤ ꯁꯨꯝ ꯇꯧ ꯂꯩ
ꯄꯥꯎꯋꯔꯕꯦꯡ ꯂꯩꯇꯔꯣ ꯅꯪꯒꯤ
ꯂꯩꯇꯤꯌꯦ ꯑꯩꯗꯤ ꯆꯥꯔꯖ ꯇꯧꯍꯧꯗ꯭ꯔꯤꯅꯦ ꯐꯣꯟꯁꯦ ꯌꯦꯡꯉꯣ
ꯐꯣꯟꯒꯤ ꯖꯨꯛꯁꯤꯗ ꯐꯣꯟꯁꯦ ꯌꯥꯗ꯭ꯔꯕꯅꯤ
ꯍꯧꯖꯤꯛ ꯎꯄꯥꯏ ꯂꯩꯇꯗꯅ ꯄꯋꯔꯕꯦꯡ ꯇꯧꯔꯤ
ꯑꯩꯈꯣꯏꯗꯤ ꯄꯋꯔ ꯕꯦꯡꯁꯨ ꯑꯥ ꯀꯩꯁꯨ ꯌꯥꯝ ꯀꯟꯅ ꯁꯨꯃꯥꯏꯅꯗꯤ ꯃꯨꯠꯇꯝꯅꯤꯅꯅꯦ ꯑꯩꯅ ꯊꯥꯖꯗꯕ
ꯉꯁꯥꯏ ꯈꯨꯂꯥꯛꯇꯨꯗꯗꯤ ꯑꯗꯨꯝ ꯂꯥꯛꯇꯧ ꯃꯥꯟꯕꯅꯤꯗ
ꯑꯩꯁꯨꯅꯤ
ꯉꯍꯥꯛꯇꯪꯒ ꯐꯠ ꯃꯨꯠꯂꯨꯔꯒ
ꯁꯃꯥꯏꯅ ꯃꯨꯠꯅꯤ ꯍꯥꯏꯔꯗꯤ
ꯐꯠꯂꯥꯎ ꯉꯥꯛꯇꯪ ꯃꯨꯠꯂꯨꯔꯒ ꯑꯗꯨꯝ ꯂꯥꯛꯑꯦ ꯅꯍꯥꯟꯈꯩꯁꯨ ꯑꯗꯨꯝ ꯂꯥꯛꯄꯅꯤꯗ ꯍꯥꯏꯗꯤ ꯉꯥꯛꯇꯪ ꯐꯠ ꯃꯨꯜꯂꯨꯔꯒ ꯑꯗꯨꯝ ꯂꯥꯛꯄꯅꯦ
ꯃꯥꯅꯦ ꯑꯗꯨ ꯉꯁꯤꯗꯤ ꯌꯥꯝ ꯀꯨꯏꯅ ꯃꯨꯠꯂꯦꯀꯣ ꯀꯥ ꯑꯃ ꯍꯦꯟꯅ
ꯑꯧ ꯉꯁꯤꯕꯨꯗꯤ ꯀꯨꯏꯌꯦ ꯀꯨꯏꯅ ꯆꯪꯉꯦ
ꯑꯗꯨꯗꯅꯦ ꯑꯩꯅ ꯇꯜꯂꯤꯁꯦ
ꯍꯥ ꯍꯥ
ꯇꯥꯏꯕꯪ ꯋꯥꯈꯜꯅ ꯃꯥꯡꯗ꯭ꯔꯤꯉꯩ
ꯇꯧꯔꯤꯔ
ꯍꯦꯔꯣ
ꯂꯥꯛꯑꯒꯦ ꯃꯩ ꯑꯃꯝꯕ ꯃꯔꯛꯁꯤꯗ
ꯃꯥ ꯃꯥꯗꯅ
ꯎꯝ ꯅꯣ ꯅꯣ ꯅꯣ
ꯇꯥꯏꯕꯪ ꯋꯥꯈꯜꯅ ꯃꯥꯡꯗ꯭ꯔꯤꯉꯩ
ꯑꯌꯨ ꯑꯁ ꯑꯣꯛꯀꯤ ꯀꯦꯞꯁꯨꯜꯗꯣ ꯊꯥꯎꯒ ꯈꯒ ꯌꯥꯎꯕꯗꯣ ꯆꯥꯅꯤꯡꯉꯦ ꯑꯩ ꯅꯍꯥꯟ ꯈꯨꯊꯣꯛꯗꯣ ꯏꯌꯥ ꯌꯥꯒꯤꯗ꯭ꯔꯦ
ꯅꯪꯒꯤ ꯅꯍꯥꯟꯒꯤꯗꯣ ꯍꯥꯎꯗꯤ ꯑꯗꯨꯝ ꯍꯥꯥꯎꯋꯤꯗ
ꯑꯧ ꯍꯥꯎꯔꯁꯨ ꯈꯨꯊꯣꯡꯗ ꯌꯥꯝ ꯈꯣꯏꯒꯤ ꯑꯩꯅ ꯌꯥꯝ ꯄꯥꯝꯖꯕ ꯑꯣꯏꯗꯕꯗꯣ ꯑꯩꯅꯗꯤ ꯈꯥꯡꯗꯒ ꯐꯖꯟꯅ ꯊꯣꯡꯉꯒ ꯈꯥꯡꯗꯣ ꯐꯖꯟ ꯊꯣꯡꯉ ꯂꯣꯏꯁꯟꯒꯦ ꯈꯟꯕ
ꯅꯪ ꯑꯣꯛ ꯌꯥꯝ ꯄꯥꯝꯃꯤꯗꯨꯒ ꯍꯥꯏꯔ ꯅꯨꯡꯕꯤ ꯆꯥꯐꯨ ꯑꯃ ꯂꯩꯌꯨꯗꯅ
ꯂꯩꯌꯣꯅ ꯍꯥꯏꯔꯕꯅꯤ ꯑꯩꯈꯣꯏ ꯏꯃꯨꯡ ꯃꯤ ꯃꯔꯤꯈꯛ ꯆꯥꯕꯒꯤ ꯂꯩꯒꯗ꯭ꯔꯌꯦ
ꯑꯦ ꯀꯩꯅꯣꯅꯦ
ꯑꯦꯁ ꯑꯇꯩ ꯑꯇꯩ ꯔꯥꯀꯦ ꯏꯆꯟꯊꯣꯏꯅ ꯂꯥꯏꯚ ꯇꯧꯔꯤ ꯃꯥꯏ ꯂꯥꯏꯚꯇ ꯐꯅꯦꯛ ꯑꯥ ꯐꯤ ꯂꯩꯕ ꯂꯥꯛꯄ ꯅꯨꯄꯤ ꯑꯉꯥꯡ ꯅꯨꯄꯤ ꯃꯆꯥ ꯃꯁꯛ ꯅꯨꯡꯁꯤꯕ
ꯐꯖꯕꯤ ꯌꯥꯎꯔꯤꯅꯤꯅꯦ ꯑꯥ ꯐꯔꯦꯁꯦ ꯅꯪ ꯑꯗꯨ ꯌꯦꯡ ꯂꯩꯔꯣ ꯑꯗꯨꯗꯤ ꯊꯝꯃꯒꯦ
ꯍꯣ ꯍꯣꯏ ꯊꯝꯃꯣ ꯊꯝꯃꯣ ꯑꯌꯣ ꯇꯥꯏꯌꯦ ꯇꯥꯏ